ꯥ ꯍꯧꯖꯤꯛꯇꯤ ꯆꯥꯛ ꯆꯥꯠꯇꯣꯔꯔꯕ꯭ꯔꯣ
ꯇꯣꯡꯗꯔꯤꯌꯦ
ꯑꯁ ꯍꯧꯖꯤꯛꯐꯥꯎ ꯊꯣꯡꯗ꯭ꯔꯕ꯭ꯔꯣ
ꯊꯣꯡꯗꯔꯤꯗ
ꯎꯝ ꯀꯔꯤ ꯃꯊꯦꯜ ꯊꯣꯡꯅꯤ ꯑꯗꯨꯗꯤ
ꯌꯦꯟꯁꯥꯡꯁꯨꯅꯦ ꯀꯩ ꯍꯥꯏꯗꯣꯏꯅꯣ ꯅꯨꯡꯇꯤꯒꯤ ꯃꯥꯟꯅꯔꯒ ꯂꯩꯔꯦꯕ ꯑꯩꯗꯤ ꯌꯣꯜꯂꯤꯕ ꯄꯣꯠꯁꯦ
ꯑꯥ
ꯇꯤꯒꯤ ꯃꯥꯟꯅꯩꯌꯦ ꯉꯁꯤꯗꯤ ꯕ꯭ꯔꯤꯟꯖꯦꯜꯒ ꯑꯂꯨ ꯑꯣꯏꯅ ꯉꯥꯎꯁꯤ ꯁꯤꯔ ꯈꯪꯗꯅ ꯂꯩꯔꯦꯗ
ꯑ ꯑꯁ ꯑꯗꯨꯗꯤ ꯍꯧꯥꯎꯔꯅꯤꯅꯦ ꯑꯂꯨ ꯄ꯭ꯔꯤꯟꯖꯗꯤ ꯑꯩꯁꯨ ꯌꯥꯝ ꯆꯥꯅꯤꯡꯉꯤ
ꯅꯪꯁꯨ ꯆꯥꯅꯤꯡꯕ꯭ꯔꯣ
ꯎꯝ ꯀꯪꯂꯥꯎꯗꯤ ꯑꯩꯗꯤ ꯎꯝ
ꯑꯗꯣ ꯁꯥꯡꯅ ꯁꯥꯡꯅ ꯀꯛꯑꯒ ꯁ꯭ꯂꯤꯝ ꯑꯣꯏꯔꯒ ꯐꯖꯅ ꯗꯤꯞ ꯐ꯭ꯔꯥꯏ ꯇꯧꯗꯦ ꯑꯩꯗꯤ ꯌꯥꯝ ꯍꯥꯎꯋꯦ ꯍꯥꯎꯕꯗꯤ
ꯑꯥ
ꯄ꯭ꯔꯤꯟꯖꯜꯗꯤ ꯕꯣꯔꯥꯁꯨ ꯍꯥꯎꯋꯦꯅꯦ ꯀꯩꯅꯣꯒꯤ ꯕꯖꯥꯔꯗ ꯏꯃꯥꯈꯣꯏꯅ ꯁꯦꯝꯕꯤꯗꯕꯅꯤ ꯑꯩ ꯈꯨꯗꯛꯇ ꯎꯝ ꯑꯩ ꯈꯨꯗꯇ ꯁꯦꯟꯗꯣꯛꯔꯒ ꯆꯥꯕ ꯑꯗꯨꯣ ꯍꯦꯟꯅ ꯍꯥꯎꯋꯤꯅꯦ ꯁꯥꯔꯒ ꯆꯥꯕꯗꯨꯅ
ꯎꯝ ꯕꯣꯔꯥꯗꯤ ꯁꯥꯕ ꯀꯥꯟꯗ ꯉꯇꯅꯤ ꯍꯥꯎꯕ
ꯎꯝ
ꯃꯥ ꯑꯦꯠ ꯄꯁ ꯂꯃꯤ ꯇꯌꯦ
ꯍꯧꯖꯤꯛꯇꯤ ꯀꯩꯗꯧꯔꯅꯤ ꯊꯕꯛ ꯆꯠꯈꯤꯔꯣ
ꯑꯩꯈꯣꯏꯗꯤ ꯖꯕꯂꯦꯁꯅꯦ ꯊꯕꯛ ꯆꯦꯠ
ꯎ ꯆꯄꯅꯅꯦ ꯖꯨꯕ꯭ꯂꯁ ꯋꯥꯔꯤꯗꯤ ꯑꯩꯁꯨ ꯖꯕ꯭ꯂꯁꯅꯦꯕ ꯖꯣꯕꯂꯦ ꯇ ꯖꯣꯕꯂꯦꯁ ꯇ ꯍꯣꯞꯂꯦꯁ ꯑꯣꯏꯔꯤꯅꯦ
ꯆ ꯃ ꯍꯣ ꯄ꯭ꯂꯦꯁꯅꯦ ꯁꯤꯕ ꯆꯂꯥꯏꯇ
ꯑꯥꯏ ꯐꯥꯎ ꯏꯟ ꯗ ꯍꯣꯞꯂꯦꯁ ꯄ꯭ꯂꯦꯁ ꯍꯥꯏꯕꯗꯨꯅꯤ
ꯑꯗꯨꯅ ꯐꯥꯔꯦ ꯍꯥꯏꯗꯤ ꯊꯕꯛ ꯆꯠꯂꯁꯨ ꯃꯤꯒꯤ ꯃꯤꯅꯥꯏꯅꯦ ꯑꯩꯈꯣꯏꯅ ꯂꯥꯏꯔꯤꯛ ꯍꯩꯔꯒ ꯑꯥꯏ ꯑꯦꯁ ꯑꯣꯏꯈꯤ ꯁꯤꯄꯥꯏꯒꯤ ꯑꯆꯧꯕ ꯑꯣꯏꯔꯗꯤ ꯐꯩ ꯅꯠꯇ꯭ꯔꯗꯤ ꯃꯤꯅꯥꯏ ꯉꯥꯛꯇꯅꯤ ꯁꯤ ꯌꯥꯔꯤꯁꯦ
ꯎꯝ ꯁꯤꯄꯥꯏ ꯇꯧꯅꯉꯥꯏꯁꯨ ꯑꯁ ꯆꯪꯕ ꯌꯥꯗ꯭ꯔꯦꯅꯦ ꯍꯟꯗꯛ ꯔꯥꯎꯟ ꯆꯠꯁꯤꯔ ꯈꯪꯗ꯭ꯔꯦ
ꯈ꯭ꯋꯥꯏꯗꯒꯤ ꯁꯦꯟ ꯆꯥꯡꯗꯕꯤꯗ ꯑꯗꯨ ꯨ ꯇꯥꯔꯅꯤ
ꯑꯗꯨ ꯇꯥꯔꯅꯤ ꯄꯩꯁꯥꯁꯨ ꯆꯪꯗ꯭ꯔꯦ ꯅꯣꯡꯃꯩ ꯅꯣꯡꯃꯩ ꯑꯐ ꯑꯐꯕ ꯄꯥꯏꯔꯒ ꯆꯪꯒꯅꯤ ꯁꯪꯁꯨ ꯑꯍꯥꯎꯕ ꯆꯥꯔꯅꯤ
ꯏꯁ ꯑꯣꯍꯣ ꯑꯗꯨꯁꯨꯅꯦ ꯇ꯭ꯔꯦꯅꯤꯡ ꯄꯤꯔꯗꯠꯇ ꯅꯨꯡꯉꯥꯏꯕ ꯅꯠꯇꯦꯀꯣ
ꯑꯃꯨꯛꯀ ꯅꯨꯄꯤꯁꯨ ꯃꯁꯛ ꯐꯖ ꯑꯗꯨ ꯑꯗꯨꯒ ꯅꯨꯄꯤꯁꯨ ꯃꯁꯛ ꯐꯖ ꯐꯖꯕ ꯎꯔꯅꯤ
ꯑꯗꯨ ꯑꯗꯨꯒ ꯑꯩꯅ ꯐꯠꯇꯕ ꯍꯥꯏꯕꯤꯌꯔꯥ
ꯑꯥ
ꯅꯪ ꯍꯣꯔꯦꯟ ꯇꯨꯝꯕꯗꯤ ꯇꯦꯟꯁꯟ ꯂꯩꯒꯅꯤꯗꯣ ꯐ꯭ꯔꯤꯗ ꯍꯥꯏꯗꯤ ꯅꯣꯔꯃꯦꯜ ꯂꯥꯏꯐꯇ ꯑꯩꯈꯣꯏꯅ ꯇꯨꯝꯅꯤꯡꯕꯗꯤ ꯇꯨꯝꯗꯤ ꯇꯧꯔꯔꯣꯏ ꯍꯣꯔꯦꯟ ꯃꯤ ꯂꯥꯛꯀꯗ꯭ꯔꯥ ꯍꯣꯔꯦꯟ ꯑꯦꯇꯦꯛ ꯇꯧꯔꯛꯀꯗ꯭ꯔꯥ ꯑꯗꯨ ꯈꯟꯕꯗꯀꯣ ꯅꯪ ꯕꯤ ꯄꯤ ꯏꯁꯇ꯭ꯔꯣꯛꯀ ꯇꯥꯖꯅꯤ ꯄꯥꯝꯃꯨꯔꯅꯨ
ꯑꯗꯨꯃꯩꯗꯤ ꯅꯇꯩꯦꯇꯩ ꯑꯁ ꯃꯤꯀꯞ ꯊꯣꯛꯄꯗꯤꯀꯣ ꯑꯁ ꯀꯩꯅꯣꯒꯤ ꯂꯝꯁꯥꯒ ꯆꯞ ꯃꯥꯟꯅꯕꯅꯤ
ꯑꯦꯁꯍꯦ ꯑꯩꯈꯣꯏꯗꯤ ꯑ ꯑꯗꯨꯒꯤꯗꯤ ꯍꯥꯏꯅꯤꯡꯉꯥꯏ ꯂꯩꯇ꯭ꯔꯦ
ꯎꯝ ꯈꯣꯟꯖꯦꯜ ꯑꯃ ꯇꯪ ꯇꯧꯔꯗ ꯃꯤꯀ ꯀꯞꯊ ꯊꯣꯛꯑꯦ ꯀꯩꯗꯧꯔꯦ ꯀꯩꯗꯧꯔꯦ ꯑꯃꯨꯛꯀ ꯍꯥꯟꯅꯛꯀꯅꯤ ꯀ
ꯑ ꯑꯩꯈꯣꯏꯗꯤ ꯇꯪꯉꯔꯁꯤꯕꯨꯅꯦ ꯁꯨꯇꯥ ꯇꯥꯔꯣꯏ ꯀꯅꯥ ꯑꯃ ꯀꯋꯥꯁꯨ
ꯑꯦꯂꯥꯔꯠ ꯑꯣꯏꯗꯦ ꯍꯥꯏꯕ ꯎꯝ ꯃꯥꯡ ꯃꯥꯡꯗ ꯈꯨꯝꯕ ꯉꯥꯝꯕ ꯃꯤꯅꯦ ꯍꯣꯏꯗꯣꯛꯑꯒ ꯃꯥꯡꯗ ꯆꯤꯟ ꯈꯨꯝꯕꯅ ꯅꯪ ꯈꯪꯕ꯭ꯔꯥ ꯍꯧꯒꯠꯂꯣꯑꯣ ꯍꯧꯒꯠꯂꯑꯣ ꯍꯥꯏꯔꯦꯒ ꯍꯧꯒꯠꯅꯤꯡꯗꯦꯒ ꯈꯨꯝꯃꯒ ꯑꯌꯨꯛꯇ ꯀꯔꯤꯒꯤ ꯑꯩꯉꯣꯟꯗ ꯍꯧꯗꯣꯛꯇꯕ꯭ꯔꯥ ꯍꯥꯏꯔꯒ ꯃꯥꯡꯗ ꯈꯣꯝꯗꯣꯛꯑꯒ ꯈꯪꯗꯕꯗꯣ ꯏꯁꯥ ꯍꯥꯟꯅꯗꯤ ꯍꯣꯏ ꯑꯗꯨꯃꯥꯏꯅ ꯃꯤꯅꯦꯕ ꯑꯗꯨꯗꯤ ꯁꯤꯐꯥꯏ ꯑꯣꯏꯔ ꯀꯃꯥꯏꯅ ꯇꯧꯅꯤ ꯁꯨꯇꯥ ꯇꯥꯔꯦ ꯂꯩꯍꯥꯎꯔꯅꯤ ꯄꯥꯅꯤꯁꯃꯦꯟ ꯆꯥꯕꯗ ꯁꯤꯅꯤꯌꯦ
ꯑꯥ ꯃꯨꯡꯒꯥꯏ ꯑꯗꯨꯗꯤ ꯒꯣꯔꯃꯦꯟꯒꯤ ꯁꯤ ꯁꯤꯐꯥꯏꯁꯤ ꯇꯧꯕ ꯌꯥꯔꯔꯣꯏꯅꯦ ꯑꯗꯨꯗꯤ
ꯑ ꯑꯗꯨꯁꯨ ꯂꯨꯔꯅꯤ ꯍꯣꯏ
ꯑꯗꯨ ꯑꯣꯏꯔꯗꯤ ꯍꯥꯎꯁ ꯋꯥꯏꯐ ꯑꯣꯏꯅ ꯂꯩꯔꯣ
ꯑꯗꯨꯅ ꯐꯥꯔ ꯑꯗꯨꯁꯨꯕꯨ ꯌꯥꯔꯣꯏꯅꯦ
ꯆꯥꯡ ꯏꯟꯁꯥꯡ ꯊꯣꯡꯅꯉꯩ ꯌꯥꯔꯕ ꯅꯦꯝꯕꯧꯅ ꯑꯦ ꯁꯤ ꯅꯨꯄꯤꯗꯤ ꯐꯠꯇ꯭ꯔꯦꯅ ꯇꯥꯟꯊꯣꯛ
ꯌꯦꯟꯁꯥꯡ ꯊꯣꯡꯕꯁꯨ ꯆꯥꯛ ꯌꯦꯟꯁꯥꯡ ꯊꯣꯡꯕꯁꯨ ꯑꯦꯛꯁꯄꯥꯔꯠ ꯅꯠꯇꯦ ꯀꯅꯥꯝ ꯄꯥꯝꯃꯣꯏꯅꯦ ꯇꯧꯔꯤꯁꯦ
ꯎꯝ ꯑꯦꯟꯁꯥꯡ ꯊꯣꯡꯕꯗꯤ ꯍꯥꯏꯔꯝꯒꯅꯤ ꯇꯟꯕꯒꯤ ꯑꯣꯏꯔꯝꯒꯅꯤ
ꯍꯥꯏꯩꯗꯦ ꯍꯥꯎ ꯇꯞ ꯑꯃꯅ ꯅꯍꯥꯟ ꯑꯩꯒꯤ ꯀꯥꯖꯤꯟ ꯑꯃꯒꯥꯏꯕꯅꯤ ꯂꯩꯌꯦꯕꯀꯣ ꯑꯗꯨꯒ ꯑꯦꯕꯅꯤꯁꯦ ꯁꯥꯒꯨꯝꯕ ꯊꯣꯡꯉꯁꯨ ꯀꯩ ꯍꯥꯏꯗꯣꯏꯅꯣ ꯍꯧꯔꯦꯅꯗꯤ ꯆꯥꯔꯝꯃꯤꯅꯦꯕ ꯑ ꯅꯍꯥꯟ ꯏꯃꯥꯟꯅ ꯕꯤꯗ ꯅꯪ ꯉꯁꯤꯗꯤ ꯆꯥꯛ ꯀꯧꯔꯛꯑꯣ ꯅꯅ ꯐꯈꯤꯗꯧꯕ ꯑꯗꯨꯗ ꯃꯥꯟꯅꯩ ꯍꯥꯏ ꯍꯦꯛꯇ ꯌꯦꯟꯁꯦ ꯉꯥꯎꯔꯒ ꯐꯖꯅ ꯀꯩ ꯍꯥꯏꯗꯨꯣꯏꯅꯣ ꯏꯁꯥ ꯏꯁꯥꯒꯤ ꯈꯨꯇꯣꯡꯗꯣ ꯃꯥꯒꯤꯗꯣ ꯇꯦꯁꯁꯦ ꯌꯥꯝ ꯈꯦꯠꯅꯈ꯭ꯔꯕ ꯏꯕꯅꯤꯅ ꯅꯍꯥꯟ ꯊꯣꯡꯕꯒ ꯃꯗ ꯀꯔꯤꯦ ꯍꯥꯏꯔꯔꯕ꯭ꯔꯥ ꯑꯩꯉꯣꯟꯗ ꯑꯦ ꯅꯪꯒꯤꯤ ꯈꯨꯇꯣꯡꯅꯤ ꯂꯩꯦ ꯍꯥꯎꯔꯦ
ꯎꯝ
ꯃꯥꯒꯤꯗꯣ ꯊꯤꯅ ꯍꯥꯎꯈ꯭ꯔꯕꯒꯤꯀꯣ ꯑꯌꯥ ꯀꯌꯥꯃꯨꯛ ꯀꯣꯠꯂ ꯆꯥꯕ꯭ꯔꯥ ꯃꯤꯒꯤ ꯗ ꯆꯠꯂ ꯆꯥꯥꯛ ꯇꯣ ꯆꯥꯛꯠꯇꯣ ꯀꯣꯟꯅꯗꯗꯅꯅꯦ ꯑꯅꯤꯔꯛ ꯊꯣꯡꯉ ꯆꯥꯕ ꯉꯝꯕ ꯃꯤꯅꯤꯀꯣ ꯆꯥꯛꯁꯦ ꯀꯣꯟꯅꯗ꯭ꯔꯕ
ꯑ
ꯆꯥꯅ ꯆꯥꯅ ꯏꯃꯥꯟꯅꯕꯤꯅ ꯔꯥꯏꯁ ꯀꯨꯀꯔꯗ ꯊꯣꯡꯒꯠꯀꯦ ꯍꯥꯏꯕ ꯅꯪ ꯑꯔꯣꯏꯗ ꯍꯥꯏꯔꯒ ꯅꯪꯅꯤ ꯍꯥꯏꯔꯦ ꯊꯣꯡꯒ ꯍꯟꯗꯩ ꯑꯩꯈꯣꯏ ꯆꯥꯔꯦ ꯑꯗꯨꯒ ꯀꯩ ꯍꯥꯏꯗꯣꯏꯅꯣ ꯋꯥꯔꯤ ꯈꯗꯪ ꯊꯥꯅꯔꯤꯉꯥꯏꯗ ꯆꯥꯛ ꯑꯗꯨꯝ ꯃꯨꯟꯒ ꯑꯩꯣꯏ ꯑꯃꯨꯛꯀ ꯁꯦꯀꯦꯟ ꯔꯥꯎ ꯆꯥꯏ
ꯑꯗꯨ ꯅꯪ ꯍꯧꯖꯤꯛ ꯑꯥ ꯑꯥ ꯅꯪ ꯍꯧꯖꯤꯛ ꯀꯅꯥ ꯀꯅꯥꯂꯦ
ꯍꯧꯖꯤꯛ ꯑꯩꯒꯤ ꯀꯥꯖꯤꯟ ꯕ꯭ꯔꯥꯗꯔꯅꯦ ꯑꯩꯒꯤ ꯀꯥꯖꯤꯟ ꯁꯤꯁꯇꯔꯅꯦ ꯂꯩꯌꯦ ꯑꯩꯈꯣꯏ ꯑꯍꯨꯝ
ꯑꯁ ꯑꯗꯨꯗꯤ ꯌꯥꯝ ꯐꯩꯅꯦ ꯑꯆꯧꯕ ꯑꯆꯕ ꯐꯦꯃꯤꯂꯤꯅꯤꯅꯦ ꯑꯗꯨꯗꯤ ꯅꯨꯡꯉꯥꯏꯔꯔꯤꯅ ꯇꯣ
ꯈꯪꯗꯦꯗ ꯅꯨꯡꯉꯥꯏꯔꯥ ꯅꯨꯡꯉꯥꯏꯇ꯭ꯔꯤꯔꯥ ꯅꯣꯏꯗꯤ ꯅꯨꯡꯉꯥꯏꯕ꯭ꯔꯣ
ꯑꯁꯤ ꯑꯗꯨꯝ ꯅꯨꯡꯉꯥꯏꯔꯦ ꯍꯥꯏꯕ ꯇꯥꯔꯦꯅꯦ ꯅꯨꯡꯉꯥꯏꯇꯕꯁꯨ ꯅꯨꯡꯉꯥꯏꯔꯦ ꯅꯨꯡꯉꯥꯏꯕꯁꯨ ꯅꯨꯡꯉꯥꯏꯔꯦ ꯍꯥꯏꯕ ꯇꯥꯔꯦꯅꯦ ꯁ
ꯎꯝ ꯑꯦ ꯅꯪꯁꯤ ꯀꯔꯤ ꯃꯊ ꯆꯌꯦꯕ ꯎꯝ
ꯈꯪꯗꯦ ꯏꯅꯥꯎꯅꯨꯄꯤꯅ ꯏꯅꯥꯎ ꯅꯨꯄꯥꯅ ꯊꯧꯔꯒ ꯂꯩ
ꯑꯣ ꯅꯁꯨꯁꯗ
ꯑ ꯁꯥꯗꯔꯤꯅꯦ ꯆ ꯉꯜꯂꯤꯗ ꯉꯜꯂꯤꯗ
ꯃꯅꯩꯅꯦ ꯁꯦꯝ ꯁꯦꯝꯅꯤꯁꯦ ꯀꯝꯄ꯭ꯂꯦꯟ ꯀꯝꯄ꯭ꯂꯦꯟ ꯇꯧꯅꯕ ꯌꯥꯗꯦ ꯁꯦꯝ ꯁꯦꯝꯅꯤ
ꯄꯨꯡ ꯇꯔꯥ ꯇꯔꯥꯃꯥꯊꯣꯏꯒꯨꯝꯕꯗ ꯆꯥꯕꯅꯦ
ꯑꯣ
ꯑꯃꯨꯛꯀ ꯅꯨꯡꯗꯥꯡꯗꯁꯨ ꯊꯦꯡꯅ ꯆꯥꯕ ꯄꯨꯡ ꯇꯔꯥꯒꯨꯝꯕ ꯑꯣꯏꯗꯀꯣ
ꯎꯝ
ꯇꯨꯝꯕꯅ ꯄꯨꯡ ꯕꯣꯔꯣ ꯑꯗꯒꯤ ꯄꯨꯡ ꯑꯃ ꯃꯈꯥꯏ ꯄꯨꯡ ꯑꯃ ꯃꯁꯤꯁꯤ ꯑꯥ
ꯀꯅꯥꯒ ꯀꯅꯥ
ꯑꯣ ꯀ ꯅꯒꯦ ꯔꯒꯅꯤ ꯑ ꯄꯣꯔꯆꯨꯒꯜꯣꯂꯥꯏꯔꯒꯅꯤ ꯅꯩꯅ ꯄꯣꯔꯆꯨꯒꯥꯜꯗꯤ ꯃꯟꯗꯦ ꯄꯣꯔꯆꯨꯒꯥꯜꯗꯤ ꯃꯟꯗꯦꯗꯨꯅꯤ ꯈꯪꯗꯦꯟ ꯀꯩꯅꯣꯒꯤ ꯑꯇꯣꯞꯄ ꯀꯟꯇ꯭ꯔꯤ ꯀꯣ ꯑꯩ ꯑꯗꯨꯗꯤ ꯌꯦꯡꯍꯧꯗ꯭ꯔꯦ ꯅꯪ ꯀꯔꯝꯕ ꯀꯟꯇ꯭ꯔꯤ ꯑꯥꯎ ꯌꯦꯡꯗꯣꯏꯔꯦ ꯅꯪ ꯀꯔꯝꯕ ꯀꯟꯇ꯭ꯔꯤ ꯁꯞꯄꯣꯔꯠ ꯇꯧꯕ꯭ꯔꯣ
ꯑꯁ ꯑꯩ ꯍꯧꯖꯤꯛ ꯑꯩꯈꯣꯏꯗꯤ ꯎꯝ ꯇꯣꯏꯅꯁꯨ ꯌꯦꯡꯅꯕꯅꯤꯅ ꯑꯁꯤꯅꯦ ꯍꯥꯏꯕꯁꯨ ꯂꯩꯇꯦꯗ
ꯑꯗꯨꯔꯤꯌꯥ ꯀꯟꯇ꯭ꯔꯤ ꯑꯃꯗꯤ ꯂꯩꯔꯝꯒꯅꯤꯅꯦ ꯅꯪꯅ ꯄꯥꯝꯕꯗꯣ ꯁꯤ ꯄꯥꯝꯃꯦ ꯍꯥꯏꯕꯗꯣ
ꯑꯩꯒꯣ ꯄꯣꯔꯇꯨꯒꯜꯁꯨ ꯄꯥꯝꯃꯦ ꯑꯥꯔꯖꯦꯟꯇꯤꯅꯥꯁꯨ ꯄꯥꯝꯃꯦ ꯑꯗꯨꯒ ꯏꯁꯄꯦꯟꯁꯨ ꯄꯥꯝꯃꯦ
ꯑ ꯄꯣꯔꯆꯨꯒꯥꯜꯒ ꯑꯥꯔꯖꯦꯟꯇꯤꯅꯥ ꯊꯤꯅꯥꯔꯗꯤ ꯀꯃꯥꯏꯅ ꯇꯧꯅꯤ ꯅꯪ ꯀꯅ ꯁꯞꯄꯣꯔꯠ ꯇꯧꯔꯅꯤ ꯑꯗꯨꯗꯤ
ꯑꯅꯤꯃꯛ ꯅꯨꯡꯁꯤꯔꯅꯤ ꯑꯦ ꯍꯥꯏꯗꯤ ꯑꯅꯤꯐꯧ ꯅꯨꯡꯁꯤꯅꯤꯅ ꯍꯥꯏꯗꯤ ꯑꯃꯁꯨ ꯑꯃꯁꯨ ꯉꯥꯏꯔꯦ ꯂꯩꯍꯧꯅꯤꯉꯥꯏ ꯄꯥꯝꯃꯨ
ꯃꯟꯗꯦꯗꯀꯣ ꯃꯟꯗꯦꯗ ꯅꯪꯒꯤ ꯁꯄꯣꯔꯇꯔ ꯇꯤꯝ ꯑꯅꯤ ꯁꯥꯟꯅꯔꯝꯃꯤ ꯏꯁꯄꯦꯟꯒ ꯄꯣꯔꯇꯨꯒꯜ ꯑꯅꯥ ꯀꯅꯁ ꯄꯣꯠꯇ ꯑꯣꯏꯔꯣꯅꯤ
ꯎ ꯏ ꯅꯨꯡꯁꯤꯕꯣ ꯋꯥꯔꯤꯔꯦꯅꯤꯅꯦ
ꯑꯥ
ꯑꯗꯨꯗꯤ ꯀꯅꯥꯅ ꯉꯝꯗꯣꯏ ꯀꯅꯥꯅ ꯉꯥꯝꯗꯣꯏ ꯃꯥꯟꯒꯦ
ꯑꯗꯨꯗꯤ ꯍꯧꯖꯤꯛꯇꯤ ꯄꯣꯁꯤꯕꯤꯂꯤꯇꯤꯗꯤ ꯀꯩꯅꯣꯒꯤ ꯏꯁꯄꯦꯟꯅ
ꯑꯅꯦꯕ
ꯎꯝ ꯑꯦ ꯃꯣꯏꯁꯨ ꯆꯥꯏꯟꯁꯕꯨꯨꯗꯤ ꯂꯩꯌꯦꯗ ꯑꯗꯨ ꯑꯩꯈꯣꯏꯅ ꯑꯗꯨꯝ ꯊꯥꯖꯕꯀꯣ ꯑꯗꯨꯝ ꯉꯝꯃꯛꯛꯄ ꯆꯥꯡꯁꯨ ꯌꯥꯎꯋꯦ ꯃꯣꯏ ꯎꯝ ꯎꯝ ꯑꯗꯨꯗꯤ ꯑ ꯅꯣꯡꯃ ꯅꯣꯡꯃ ꯗꯥꯎꯁꯨ ꯂꯩꯌꯦꯅ
ꯎꯝ ꯎꯝ
ꯑꯅꯤꯃꯛ ꯑꯀꯟꯕ ꯀꯟꯇ꯭ꯔꯤ ꯉꯥꯛꯇꯅꯤ ꯃꯗꯨꯒꯤ ꯅꯣꯡꯃ ꯅꯣꯡꯃꯗꯧꯁꯨ ꯂꯩꯌꯦ ꯎ ꯈꯥꯎꯅ ꯀꯥꯎꯕ ꯁꯅꯕ ꯌꯥꯗꯕ ꯅꯨꯃꯤꯠ ꯂꯩꯌꯦꯕ
ꯑꯥ
ꯁꯨ ꯑꯗꯨꯒꯤ ꯁꯗꯕ ꯁꯥꯟꯅꯕ ꯌꯥꯕ ꯌꯥꯗꯕ ꯅꯨꯃꯤꯠ ꯂꯩꯕꯏꯗꯒꯤ ꯈꯪꯗ꯭ꯔꯦ ꯑꯅꯤꯃꯛ ꯐꯖꯩ ꯑꯅꯤꯃꯛ ꯀꯟꯕ ꯀꯟꯇ꯭ꯔꯤ ꯉꯥꯛꯇꯅꯦꯕ
ꯎꯝ ꯑꯗꯨ ꯍꯩꯕ ꯉꯥꯛꯇ ꯑꯣꯏꯔꯗꯤ ꯗꯤꯄꯦꯟ ꯑꯣꯟ ꯉꯥꯛꯇ ꯇꯥꯔꯅꯤꯀꯣ ꯃꯣꯏꯒꯤꯁꯦ ꯅꯨꯡꯁꯤꯌꯦ ꯑꯗꯣ ꯏꯁꯄꯦꯟꯗꯤ ꯎꯝ ꯄꯥꯛ ꯈꯪꯗꯦ ꯑꯗꯨꯕꯨ ꯎꯝ ꯄꯣꯔꯇꯨꯒꯜꯒꯤ ꯔꯣꯅꯥꯜꯗꯣꯒꯤ ꯐꯦꯟꯁ ꯃꯌꯥꯝꯅ ꯀꯥꯞꯇꯣꯏ ꯉꯝꯗ꯭ꯔꯗꯤ
ꯑ ꯍꯣꯏ ꯏꯁꯇꯦꯗꯤꯌꯝꯗꯤ ꯐꯖꯔꯦꯍꯦ ꯑꯉꯥꯡꯃꯛ ꯉꯥꯛꯇ ꯃꯣꯏꯒꯤ ꯀꯩꯅꯣꯒꯤ ꯀꯟꯇ꯭ꯔꯤꯒꯤ ꯖꯔꯁꯤꯗꯨ ꯇꯚꯥꯞ ꯂꯒ ꯑꯦꯁ ꯐꯨꯜ ꯔꯦꯠ ꯑꯣꯏꯌꯦꯕ ꯐꯖꯩꯦꯅꯦ ꯐꯦꯟꯁꯨ ꯌꯥꯝꯕꯅꯤꯅ ꯔꯨꯅꯦ ꯂꯣꯗꯤ ꯁꯤꯛꯁ ꯍꯟꯗ꯭ꯔꯦꯠ ꯁꯚꯦꯟꯇꯤ ꯃꯤꯂꯤꯌꯟꯁ ꯑꯣꯏꯌꯦꯕ ꯑꯁꯇꯣ ꯌꯦꯡꯉꯣꯗꯣ
ꯑꯠꯆꯥ
ꯑꯩꯈꯣꯏꯣꯏ ꯑꯩꯈꯣꯏꯗꯤ ꯍꯦꯛ ꯕꯣ ꯁꯥꯟꯅꯕ ꯄꯣꯔꯆꯨꯒꯜ ꯁꯥꯟꯅꯕ ꯂꯣꯏꯔꯗꯤ ꯑꯃꯨꯛ ꯀꯩꯅꯣꯅꯦ ꯑꯗꯣ ꯃꯥꯒꯤ ꯄꯤꯛꯆꯔ ꯊꯥꯔꯛꯀꯅꯤ ꯑꯗꯨꯗ ꯂꯥꯏ ꯀ ꯍ ꯆꯥꯡꯅꯈ꯭ꯔꯦ ꯃꯥꯒꯤ ꯏꯟꯁꯇꯥꯒ꯭ꯔꯥꯝꯗ
ꯀꯔꯤꯗ ꯂꯥꯏꯛ ꯇꯧꯕ꯭ꯔꯣ
ꯂꯥꯏꯐ ꯂꯥꯏꯐ ꯇꯧ ꯑꯗꯨꯔꯣ
ꯎꯝ
ꯑꯩ ꯀꯔꯤ ꯀ꯭ꯔꯤꯛ ꯐꯤ ꯍꯥꯏꯕꯗꯨ ꯑꯗꯨꯗ ꯂꯥꯏꯚ ꯇꯧꯋꯤ
ꯑꯣ ꯈꯪꯗꯦꯗ ꯑꯩꯈꯣꯏꯗꯤ ꯑꯗꯨ ꯑꯗꯨꯒ
ꯑꯥ ꯑꯩ ꯑꯩ ꯍꯣꯔꯦꯟ ꯊꯥꯕꯤ ꯑꯩ ꯊꯥꯔꯛꯀꯦ ꯅꯪꯉꯣꯟꯗꯀꯣ
ꯑ ꯍꯣꯏ ꯍꯣꯏ
ꯎ
ꯑꯩꯈꯣꯏꯗꯤ ꯑꯩꯅ ꯑꯗꯨꯝ ꯅꯨꯄꯤꯁꯤꯡ ꯐ꯭ꯔꯦꯟꯁꯤꯡ ꯁꯤꯡ ꯋꯥꯔꯤ ꯁꯥꯟꯅꯕꯗ ꯕꯧ ꯌꯦꯡꯕ꯭ꯔꯣ ꯑꯁ ꯌꯦꯡꯁꯤꯗ ꯚꯥꯏ ꯀꯅꯥ ꯁꯞꯄꯣꯔ ꯇꯧꯔꯦ ꯍꯥꯏꯔꯒ ꯌꯦꯡꯉ ꯍ ꯍꯅ ꯁꯞꯄꯣꯔꯠꯇꯧꯔꯦ ꯑꯦꯅꯦ ꯃꯅꯔꯤ ꯃꯅꯥꯔꯤ ꯑꯗꯣ ꯑꯩ ꯆꯠꯈꯤꯕ ꯋꯥꯔꯜ ꯀꯞꯇ ꯕꯦꯜꯖꯤꯌꯝ ꯌꯥꯝ ꯄꯥꯝꯕꯅꯦ ꯑꯗꯣ ꯑꯩ ꯍꯟꯗꯛꯀꯤ ꯕꯦꯜꯖꯤꯌꯝꯒꯤ ꯄ꯭ꯂꯦꯗꯤ ꯌꯦꯡꯗꯔꯤꯑꯕ
ꯑꯁ ꯜꯗꯤꯌꯥꯝꯁꯨ ꯐꯖꯑ ꯍꯦ
ꯑꯩ ꯑ ꯆꯠꯈꯤꯕ ꯇꯨ ꯊꯥꯎꯖꯟ ꯇꯨꯔꯣ
ꯇꯨ ꯊꯥꯎꯖꯟ ꯇ꯭ꯋꯦꯟꯇꯤ ꯇꯨ
ꯑꯗꯨ ꯇꯨ ꯊꯥꯎꯖꯟ ꯇ꯭ꯋꯦꯟꯇꯤ ꯇꯨꯗ ꯑꯩ ꯑꯩ ꯌꯥꯝ ꯄꯥꯝꯕꯅꯦ ꯕꯦꯜꯖꯤꯌꯝꯗꯣ ꯃꯔꯥꯝ ꯂꯩꯇ꯭ꯔꯒ ꯄꯥꯝꯕ
ꯑ ꯑ
ꯍꯥꯏꯗꯤ ꯂꯩꯗꯅ ꯍꯦꯛ ꯇꯥꯕꯗ ꯏꯁꯥꯗ ꯈꯣꯏꯗꯈꯤꯕ ꯍꯥꯏꯗꯣꯏꯔꯥ ꯑꯗꯨ ꯑꯩ ꯍꯟꯗꯛ ꯑꯩꯅ ꯕꯣꯜ ꯌꯦꯡꯕ ꯅꯨꯃꯤꯠꯇꯣ ꯕꯦꯜꯖꯤꯌꯝꯁꯤꯁꯨꯨ ꯇꯥ ꯇꯥꯗꯕ
ꯎꯝ ꯑꯗꯨꯒꯤ ꯎꯝ ꯀꯩꯅꯣꯒꯤ ꯐꯤꯛꯁꯔꯗ ꯌꯦꯡꯉꯒ ꯑꯩ ꯊꯥꯔꯛꯀꯦ ꯀꯩꯅ ꯀꯔꯝꯕ ꯅꯨꯃꯤꯠꯇ ꯇꯥꯕ꯭ꯔꯥ ꯍꯥꯏꯕꯗꯨꯀꯣ ꯑꯗꯨ ꯅꯨꯃꯤꯠꯇ ꯌꯦꯡꯉꯣ ꯐꯖꯕꯅꯦ ꯃꯣꯏꯒꯤꯔꯤ ꯄ꯭ꯂꯦꯁꯨ
ꯑꯠꯆꯥ ꯑꯗꯨ ꯌꯥꯝ ꯅꯨꯡꯁꯤꯌꯦ ꯑꯩꯗꯤ ꯃꯦꯁꯤ ꯀꯩꯅꯣꯅꯗꯒꯒ ꯥꯏ ꯅꯥꯔꯗꯤ ꯃꯥꯗꯤ ꯁꯣꯏꯅ ꯆꯠꯀ ꯈꯅꯤꯗꯅ
ꯀ꯭ꯋꯥꯇꯔ ꯐꯥꯏꯅꯦꯜꯗ ꯑ ꯀ꯭ꯋꯥꯇꯔ ꯐꯥꯏꯅꯦꯜꯗ ꯊꯦꯡꯅꯔꯅꯤ ꯍꯧꯖꯤꯛ ꯀ꯭ꯋꯥꯇꯔ ꯐꯥꯏꯅꯦꯜꯗꯗꯤ
ꯌꯥꯔꯦ ꯍꯟꯗꯛ ꯑ ꯉꯁꯤ ꯁꯤꯈ꯭ꯔꯗꯤ ꯄꯣꯔꯇꯨꯒꯜ ꯁꯤꯈ꯭ꯔꯗꯤ ꯊꯦꯡꯅꯕ ꯐꯪꯉꯔꯣꯏꯌꯦ
ꯑ ꯉꯁꯤꯗꯤ ꯑ ꯁꯄꯦꯟ ꯀ꯭ꯋꯥꯇꯔ ꯐꯥꯏꯅꯦꯜꯗ ꯀꯩꯅꯣꯒꯤ ꯔꯥꯎꯟ ꯑꯣꯐ ꯁꯤꯛꯁꯇꯤꯟꯗꯣ ꯀꯣ ꯔꯥꯎꯟ ꯑꯣ ꯔꯥꯎꯟ ꯑꯣ ꯁꯤꯛꯁꯇꯤꯟꯗ ꯏꯁꯄꯦꯟꯒ ꯄꯣꯔꯆꯨꯒꯜ ꯁꯦꯅꯔꯅꯤ ꯑꯗꯨꯒ ꯄꯣꯔꯆꯨꯒꯜ ꯁꯤꯗꯗꯤ ꯑꯃꯨꯛꯀ ꯊꯦꯡꯅꯔꯔꯣꯏ ꯍꯤꯡꯅꯗꯤ ꯊꯦꯡꯅꯒꯅꯤ ꯀ꯭ꯋꯥꯇꯔ ꯐꯥꯏꯅꯦꯜꯗ
ꯎꯝ ꯅꯨꯡꯁꯤꯕꯅ ꯂꯣꯏꯔꯦ ꯎꯄꯥꯏꯗꯤ ꯂꯩꯇꯦ ꯏꯁꯄꯣꯔꯠꯇꯠꯇ ꯂꯣꯏꯅꯃꯛ